ꯎ
ꯎꯝ ꯀꯩꯗꯧꯔꯝꯃꯤꯅꯣ ꯑ ꯇꯥꯗꯕ ꯇꯥꯏꯌꯦ ꯀꯦꯗꯣꯔꯝꯟꯅꯣ
ꯂꯧꯕꯨꯛꯛꯇ ꯀꯨꯝꯃꯒ ꯂꯩꯔꯝꯚꯥꯏ ꯊꯁ
ꯑꯣꯖꯤꯛ ꯂꯧ ꯃꯇꯝꯗꯣ
ꯂꯧꯧ ꯃ ꯃꯇꯝꯝ ꯑꯣꯏ ꯎꯝ
ꯑꯁ ꯊꯥꯏꯅ ꯂꯧ ꯈꯥꯎꯕꯗꯣ ꯎꯝ ꯊꯥꯏꯅꯗꯤ ꯆꯠꯂꯦ ꯃꯃꯥꯏ ꯃꯄꯥꯝꯗ ꯑꯗ ꯍꯧꯖꯤꯛꯇꯤ ꯈꯪꯗꯔꯦ
ꯅꯪ ꯆꯠꯂꯦ ꯍꯥꯏꯕ ꯂꯧ ꯈꯥꯎꯕ ꯑꯦ ꯁꯨꯝ ꯌꯦꯡꯕ ꯑꯣꯏꯔꯝꯅꯤꯀꯣꯥꯎ ꯈꯥꯎꯗꯤ ꯈꯥꯎꯗꯕ
ꯈꯥꯎꯋꯦ ꯍꯥꯏꯗꯤ ꯑꯩꯈꯣꯏꯒꯤꯗꯤ ꯂꯩꯇꯕꯅꯤꯅ ꯍꯩꯗꯤ ꯍꯩꯇꯦꯕꯀꯣ ꯑꯗꯣ ꯑꯗꯨꯝ ꯃꯇꯦꯡ ꯄꯥꯡꯕꯗ ꯑꯩꯒꯤ ꯇ꯭ꯋꯦꯟꯇꯤ ꯄꯥꯔꯁꯦꯟ ꯈꯛ ꯃꯇꯦꯡ ꯄꯥꯡꯉꯁꯨ ꯃꯣꯏꯗꯗꯤ ꯃꯇꯦꯡ ꯑꯣꯏꯗꯅ ꯑꯗꯨꯒꯤ ꯑꯗꯨꯒꯤꯁꯨ ꯍꯩꯔꯦꯗ ꯑꯗꯨꯝ ꯍꯥꯏꯗꯤ ꯑꯩꯈꯣꯏꯒꯤ ꯏꯇꯩꯍꯣꯏ ꯃꯥꯃ ꯍꯣꯏ ꯃꯣꯏꯗꯤ ꯌꯥꯝꯅ ꯊꯕꯛ ꯌꯥꯝ ꯁꯨꯕ ꯅꯣꯝꯕ ꯀꯜꯂꯤ ꯂꯦꯕꯀꯣ
ꯎꯝ
ꯑꯗꯨ ꯃꯣꯏꯅ ꯁꯨꯃꯥꯏꯅ ꯇꯧ ꯁꯨꯃꯥꯏꯅ ꯇꯧ ꯍꯥꯏꯅ ꯑꯗꯨꯝ ꯇꯥꯛꯄꯅꯤꯅ ꯍꯩꯔꯦ ꯍꯩꯕ ꯕꯨꯗꯤ ꯑꯗꯒꯤ ꯂꯧꯍꯣꯟ ꯍꯣꯟꯕ ꯆꯠꯂꯛꯑꯦ ꯄꯩꯁꯥ ꯇꯥꯟꯕ
ꯐꯖꯅ ꯇꯧꯔꯛꯑꯝꯃꯦ ꯅꯪꯗꯨꯗꯤ
ꯅꯨꯡꯉꯥꯏꯕꯅꯦꯍꯦ
ꯅꯨꯡꯉꯥꯏ ꯅꯨꯡꯉꯥꯏꯕꯅꯦ ꯂꯧ ꯂꯧꯔꯤꯕ ꯃꯇꯝꯗꯗꯤ ꯅꯨꯡꯉꯥꯏꯕꯅꯦ ꯑꯁꯝ ꯂꯥꯏ ꯀꯣꯝꯒ꯭ꯔꯣ ꯂꯩꯈꯣꯝꯒ ꯂꯪꯅꯔꯛꯇꯅ ꯃꯤꯉꯣꯟꯗ ꯊꯣꯛꯅꯔꯛꯇꯅ
ꯎꯝ ꯂꯤꯡꯕꯗꯤ ꯍꯩꯇꯦ ꯑꯗ ꯅꯦꯅꯦ ꯍꯣꯏ ꯑꯣꯏꯅ ꯑꯩꯅ ꯂꯤꯡꯕ ꯌꯥꯎꯒꯦ ꯍꯥꯏꯕ ꯀꯥꯟꯗꯅꯦ
ꯎꯝ
ꯋꯥꯏꯑ ꯁꯤꯒꯨꯝꯕꯗꯗꯤ ꯌꯥꯎꯕꯅꯣ ꯅꯪꯅ ꯉꯝꯒꯗꯕꯗ ꯌꯥꯎꯅ ꯂꯤꯡꯕꯗꯤ ꯌꯥꯎꯍꯟꯗ꯭ꯔꯦꯕ ꯀꯀ
ꯑ
ꯑꯗꯨꯒ ꯂꯧ ꯈꯥꯎꯕ ꯂꯧ ꯍꯣꯟꯕ ꯑꯗꯨꯒ ꯂꯧ ꯂꯣꯏꯕꯒ ꯐꯦꯕꯋꯥꯔꯤꯒꯨꯝꯕꯗꯣ
ꯎꯝ
ꯑꯗꯨꯋꯥꯏꯗꯅ ꯑꯃꯨꯛꯀ ꯍꯪꯒꯥꯝꯗꯣ ꯍꯪꯒꯥꯝ ꯑꯃꯨꯛ ꯊꯥꯏꯌꯦ ꯑꯗꯨꯒ ꯀꯔꯝ ꯀꯥꯟꯗꯅꯣ ꯑꯦꯄ꯭ꯔꯤꯜꯗꯔꯣ ꯃꯦꯗꯔꯣ ꯀꯣꯗꯣ ꯑꯃꯨꯛ ꯉꯝ ꯐꯨꯛꯑꯦꯕꯀꯣ ꯊꯥꯎ ꯁꯨꯡꯅꯕ ꯑꯗꯨꯃꯥꯏꯅ
ꯏꯁ ꯅꯪꯁꯨ ꯑꯥꯎ ꯅꯪꯁꯨꯪ ꯍꯪꯒꯥꯝ ꯍꯪꯒꯥꯝ ꯐꯨꯞꯄꯗꯣ ꯆꯠꯄ꯭ꯔꯥ ꯅꯣꯏꯁ ꯐꯨꯛꯄ ꯂꯣꯏꯔꯀꯥꯟꯗ ꯅꯥꯇꯣꯟꯒꯗꯤ ꯌꯦꯡꯀꯥꯟꯗ ꯐꯖꯕꯗ ꯅꯠꯇꯒ ꯃꯥꯅꯤ
ꯑꯧ ꯑꯗꯨꯒ ꯍꯪꯒꯥꯝ ꯍꯪꯒꯥꯝ ꯐꯨꯨꯞꯄ ꯀꯥꯟꯗꯒꯁꯦ ꯊꯔꯣꯏꯒ ꯊꯦꯡꯅꯩꯌꯦꯕꯀꯣ ꯊꯔꯣꯏꯒ ꯈꯨꯟꯗꯅ ꯑꯁ ꯉꯥꯏꯕꯅꯍꯦ ꯑꯁꯦꯡꯕ
ꯉꯥꯏꯕꯅꯦ ꯎꯝ ꯊꯨꯝ ꯇꯥꯡꯕꯗꯤ ꯆꯠꯇꯦ ꯆꯠꯂꯦ
ꯄꯤꯗꯤ ꯆꯂ
ꯑꯣ
ꯑꯃꯨꯛ ꯐꯧ ꯇꯥꯟꯗ꯭ꯔꯤ ꯀꯛꯊꯨꯝꯁꯦ ꯆꯥꯕꯗꯤ ꯆꯥꯕꯀꯣ
ꯎꯝ
ꯣ ꯍꯩꯇꯦꯕ ꯚꯗꯤꯌꯑꯣꯗ ꯀꯩꯗꯗꯤ ꯎꯏ ꯎꯔꯁꯨ ꯄ꯭ꯔꯦꯛꯇꯤꯀꯦꯜ ꯑꯣꯏꯅ ꯇꯧꯗ꯭ꯔꯤꯕꯅꯤꯅ ꯑꯩ ꯍꯩꯇꯦ ꯑꯗꯨꯗꯤ
ꯎꯝ ꯃꯊꯨꯝ ꯇꯍꯟꯥꯟꯕꯁꯨ ꯅꯨꯡꯉꯥꯏꯍꯦ
ꯎꯝꯗꯣ ꯊꯥꯏꯅ ꯊꯥꯏꯅ ꯑꯉꯥꯡ ꯑꯣꯏꯔꯤꯉꯩꯗ ꯃꯃꯥꯏ ꯃꯄꯥꯝꯗ ꯁꯝꯃꯔ ꯕ꯭ꯔꯦꯛꯇ ꯂꯩꯕꯁꯦ ꯃꯃꯥ ꯑꯣꯏꯃ ꯄꯥꯝꯗꯤ ꯂꯧꯒꯨꯝꯕ ꯑꯗꯒꯤꯗꯤ ꯂꯧꯕꯨꯛ ꯃꯌꯥꯏꯗ ꯄꯨꯈ꯭ꯔꯤ ꯊꯝꯕꯥꯜ ꯁꯨꯝ ꯑꯗꯨꯃꯥꯏꯅ ꯃꯌꯥꯝ ꯂꯩꯌꯦꯕ
ꯑꯥ
ꯑꯗꯨꯒ ꯑꯩꯈꯣꯏꯅ ꯃꯤꯒꯤ ꯂꯧ ꯈꯥꯎꯕ ꯂꯣꯏꯕꯒꯤ ꯆꯔꯨ ꯄꯩꯕꯗꯨꯗ ꯑꯁ ꯏꯃꯩ ꯐ꯭ꯂꯤꯞꯀꯥꯔ ꯇꯧꯗꯅ ꯑꯗꯨꯒ ꯆꯔꯨ ꯃꯌꯥꯝꯗꯨꯅ ꯈꯣꯡ ꯈꯨꯠ ꯂꯣꯏ ꯇꯠꯂꯅꯤ
ꯎꯝ
ꯑꯗꯨꯒ ꯌꯨꯝ ꯍꯜꯂꯛꯄꯗ ꯆꯥꯛꯆꯥ ꯑꯣꯏꯅ ꯐꯥꯔꯒ ꯏꯔꯨꯖꯔꯅꯤ ꯑꯗꯩ ꯊꯨꯞꯄꯅꯤ ꯀꯞꯄꯅꯤ
ꯑꯁ
ꯅꯨꯡꯉꯥꯏꯗ ꯊꯥꯏꯅꯒꯤ ꯃꯇꯝꯁꯦ ꯊꯥꯏꯅꯒꯤ ꯃꯇꯝ ꯍꯥꯏꯁꯦ ꯆꯍꯤ ꯇꯔꯥꯒꯤ ꯃꯃꯥꯡꯒꯤ ꯋꯥꯔꯤꯅꯦ
ꯅꯪꯁꯨ ꯌꯥꯝ ꯅꯨꯡꯉꯥꯏꯔ ꯂꯩꯔꯝꯃꯦ ꯑꯗꯨꯗꯤ ꯑꯉꯥꯡ ꯑꯣꯏꯔꯤꯀꯥꯟꯗꯗꯤ
ꯎꯝ ꯅꯨꯡꯉꯥꯏ ꯑꯗꯣ ꯑꯩꯈꯣꯏ ꯌꯨꯝ ꯕꯕꯥ ꯕꯕꯥꯒꯤ ꯌꯨꯝ ꯍꯥꯏꯇꯥꯔꯦꯀꯣ ꯑꯩꯈꯣꯏꯒꯤ ꯌꯨꯝꯗꯨꯗ ꯗꯤ ꯑꯗꯨꯒꯨꯝꯕ ꯂꯩꯇꯦꯕ
ꯎꯝ
ꯃꯃꯥꯏ ꯃꯄꯥꯝ ꯏꯁ ꯗ ꯕꯦꯁ ꯆꯥꯛ ꯆꯥꯔꯕꯣ
ꯇꯥꯕꯕꯨ ꯄ ꯑꯣꯏꯔꯦ ꯎꯝ
ꯂꯧꯕꯕꯨꯛꯇ ꯆꯥꯑꯔꯣ ꯌꯨꯝꯗꯩ ꯆꯥꯔ ꯂꯥꯛꯏꯔꯣ
ꯌꯨꯝꯗ ꯆꯥꯔ ꯂꯥꯛꯏꯅꯦ
ꯏꯥꯏꯁ
ꯂꯧꯔꯥꯡ ꯇꯥꯅꯤ ꯇꯧꯔꯑꯒ ꯌꯣꯄꯥꯛꯗ ꯄꯨꯔꯒ ꯌꯣꯄꯥꯗ ꯊꯗ ꯕꯒꯤ ꯏꯅꯥꯎꯄꯥꯗ ꯔꯣꯇꯤ ꯑꯃꯛꯑꯣ ꯄꯔꯛꯑꯣ ꯍꯥꯏꯕꯤꯈꯤꯕ ꯅꯠꯇ꯭ꯔ ꯊꯤꯕ ꯐꯪꯗꯦ ꯍꯥꯏ
ꯅꯁꯥꯒꯤꯔꯣ ꯂꯧꯁꯦ ꯅꯠꯇ꯭ꯔꯒ ꯃꯤꯒꯤ ꯆꯠꯄꯗꯨꯔ
ꯍꯥꯥ
ꯏꯁꯥꯒꯤ ꯂꯧꯔꯣ ꯅꯠꯇ꯭ꯔꯒ ꯃꯤꯒꯤꯗ ꯂꯧ ꯁꯨꯕ ꯆꯠꯄꯗꯨꯔꯣꯕ?
ꯎꯝ ꯏꯁꯥꯒꯤꯅꯦ꯫
ꯑꯩꯗꯤ ꯏꯁꯥꯒꯤꯗꯤ ꯌꯥꯝ ꯇꯧꯅꯤꯡꯗꯤ ꯃꯤꯒꯤꯗꯤ ꯆꯠꯅꯤꯡꯉꯦ ꯄꯩꯁꯥ ꯐꯪꯕꯩ
ꯃꯃꯥꯍꯣꯏ ꯃꯄꯥꯝꯒꯤ ꯌꯥꯝ ꯆꯥꯎꯋꯦꯕꯀꯣ ꯃꯣꯏꯒꯤ ꯂꯧꯖꯦ ꯑꯁ ꯀꯔꯝ ꯀꯥꯟꯗ ꯂꯣꯏꯗꯣꯏꯅꯣ ꯅꯣꯏꯒꯤ ꯂꯧꯖꯦ ꯀꯔꯝ ꯀꯥꯟ ꯂꯣꯏꯗꯣꯏꯅꯣ ꯍꯥꯏꯗꯅꯦ ꯀꯩꯗꯧꯔꯒꯦ ꯍꯥꯏꯅ ꯑꯁ ꯑꯩ ꯄꯩꯁꯥ ꯇꯥꯟꯕ ꯆꯠꯅꯤꯡꯉꯦꯅ ꯍꯥꯏꯕ ꯑꯗꯣ ꯃꯣꯏꯅꯕꯨꯗꯤ ꯄꯤꯕꯤꯌꯦꯕ ꯄꯩꯁꯥꯗꯣ ꯅꯨꯡꯁꯤꯕꯒꯤ ꯑꯗꯨ ꯑꯣꯏꯔꯁꯨ ꯂꯧꯅꯤꯡꯗꯦꯕ ꯃꯣꯏꯗꯒꯤꯗꯤ ꯃꯤꯉꯣꯟꯗꯒꯤ ꯑꯗꯣ ꯄꯥꯡ ꯆꯠꯄ ꯍꯥꯏꯗꯤ ꯃꯤꯒꯤꯗꯗꯤ ꯑꯃ ꯑꯅꯤꯒ ꯆꯠꯂꯑꯦ ꯎꯝ ꯃꯣꯏꯁꯨ ꯀꯟꯇ꯭ꯔꯦꯛ ꯂꯩꯅꯩꯌꯦꯕꯀꯣ ꯃꯤꯁꯤꯡꯁꯨ ꯍꯥꯏꯗꯤ ꯑꯩꯅ ꯅꯪꯒꯤ ꯑꯗꯣ ꯃꯇꯦꯡ ꯄꯥꯡꯕꯤꯔꯒ ꯅꯪꯅ ꯑꯩꯒꯤꯗ ꯄꯥꯡꯕ ꯍꯥꯏꯗꯤ ꯄꯩꯁꯥ ꯇꯤꯡꯗꯅꯕꯀꯣ ꯃꯥꯏꯅ ꯑꯅꯝꯕ ꯇꯧꯕꯅꯤꯅ ꯀꯩꯁꯨ ꯄꯩꯁꯥꯁꯦ ꯐꯪꯗꯦ ꯑꯗꯨ ꯄꯩꯁꯥ ꯐꯪꯕꯗꯤ ꯅꯨꯄꯥꯅ ꯍꯦꯜꯂꯦ ꯃꯣꯏ ꯒ꯭ꯔꯨꯞ ꯒ꯭ꯔꯨꯞ ꯁꯦꯝꯃꯒ ꯂꯩꯔꯅꯤꯗꯅ ꯑꯗꯨꯒ ꯑꯗꯨꯝ ꯒ꯭ꯔꯨꯞ ꯒ꯭ꯔꯨꯞ ꯑ ꯑꯍꯤꯡ ꯊꯦꯡꯕꯕꯧ ꯑꯌꯨꯛ ꯉꯟꯇꯥꯗꯒꯤꯅ ꯑꯍꯤꯡ ꯊꯦꯡꯕꯕꯧ ꯅꯨꯡꯇꯤꯒꯤ ꯄꯩꯁꯥ ꯃꯌꯥꯝ ꯃꯌꯥꯝ ꯇꯥꯜꯂꯦ ꯑꯗꯨꯅ ꯅꯨꯄꯤ ꯑꯩꯈꯣꯏꯒꯤꯗꯤꯀꯣ ꯄꯥꯛꯅ ꯐꯪꯗꯦꯕ꯫
ꯑꯁꯤ ꯀꯩꯅꯣꯗꯣ ꯍꯤꯗꯥꯛꯇꯣ ꯉꯥꯇꯨ ꯈꯣꯝꯕꯗ ꯂꯦ ꯈꯣꯏꯁꯨ ꯗꯨꯃꯥꯏꯅ꯫
ꯑꯠꯁꯥ ꯑꯩꯁꯨ ꯑꯩꯍꯣꯏꯃꯥ
ꯂꯧ ꯎꯕꯒꯤ ꯂꯝ ꯇꯝ ꯂꯝꯄꯥꯛ ꯍꯥꯏ ꯍꯥꯏꯇꯥꯔꯦ ꯍꯥꯏꯒꯔꯦꯗ꯭ꯔꯥ ꯑꯗꯨꯗ ꯌꯥꯝ ꯆꯥꯎꯋꯦꯕ꯫
ꯎꯝ
ꯀꯤꯂꯣꯃꯤꯇꯔ ꯀꯩꯅꯣ ꯑꯣꯏꯔꯝꯒꯅꯤ ꯑꯁ ꯑꯈꯣꯏꯔꯣꯝꯗ ꯍꯣꯏꯔꯣꯝꯗꯒꯤ ꯍꯦꯟꯅ ꯆꯥꯎꯔꯝꯗꯧ ꯃꯥꯜꯂꯦꯗ ꯂꯧ ꯎꯕꯒꯤ ꯂꯝꯄꯥꯛꯇꯣ꯫ ꯌꯥꯝ ꯌꯥꯝꯅ ꯆꯥꯎꯋꯦ ꯈꯣꯏ ꯔꯣꯝꯗꯤ ꯕꯦꯂꯤꯗꯤ ꯑꯩꯈꯣꯏ ꯆꯤꯡꯗꯒꯤ ꯅꯤꯡꯊꯔꯛꯑꯀꯥꯟꯗꯀꯣ
ꯑ ꯐꯩꯌꯦ ꯐꯩꯌꯦ ꯍꯩꯖꯤꯜꯂꯤꯗꯣ ꯀꯩ ꯀꯩ ꯂꯧ ꯎꯕ ꯍꯧꯖꯤꯛꯀꯥꯟ ꯅꯨꯄꯥꯗꯤ ꯂꯧ ꯎꯕꯒ ꯍꯩꯕ ꯀꯥꯏ ꯏꯁ ꯑ ꯇ ꯍꯩꯇꯦ ꯐꯣꯟ ꯑꯃ ꯄꯥꯏꯔꯒ ꯒꯦꯝ ꯑꯃ ꯇꯧꯔꯤꯉꯩꯗ
ꯍꯩꯕꯅꯦ ꯍꯩꯕꯅꯦ
ꯆꯤꯡꯒꯤ ꯄꯥꯈꯪꯗꯤ ꯈꯪꯗꯦ ꯑꯈꯣ ꯑꯩꯅ ꯂꯩ ꯑꯈꯣ ꯑꯈꯣ ꯑꯩꯒꯤ ꯂꯩꯀꯥꯏꯗꯨꯒꯤ ꯅꯨꯄꯥꯁꯤꯡꯗꯤ ꯂꯥꯏꯔꯤꯛ ꯈꯔ ꯇꯝ ꯐꯣꯟꯗ ꯏꯟꯚꯦꯁꯃꯦꯟ ꯇꯧꯔꯤꯅꯤ ꯈꯔ ꯍꯥꯏ ꯂꯣꯏ
ꯅꯣꯏꯔꯣꯝꯗꯅ ꯑꯗꯨꯅꯤꯅ ꯑꯩꯈꯣꯏꯔꯣꯝ ꯊꯤꯡ ꯆꯤꯡꯒꯤ ꯄꯥꯈꯪ ꯅꯍꯥꯁꯤꯡꯅ ꯅꯤꯁꯥꯗ ꯉꯥꯎꯕ
ꯑꯩꯍꯦ ꯑꯣ ꯍꯣꯏ ꯂꯩꯌꯦ ꯃꯐꯝ ꯃꯐꯝꯕꯨꯗꯤꯀꯣ ꯗꯨꯃꯥꯏꯅ ꯉꯥꯎꯕꯁꯨ ꯑꯗꯣ ꯈꯣꯏꯒꯤꯗꯨꯅ ꯑꯃꯨꯛꯀ ꯑꯗꯨꯃꯗꯤ ꯌꯥꯎꯗ꯭ꯔꯦ ꯌꯥꯎꯗ꯭ꯔꯒꯁꯨ ꯃꯃꯥ ꯃꯄꯥꯏ ꯃꯇꯦꯡ ꯄꯥꯡꯕ ꯌꯥꯝ ꯌꯥꯝꯅ ꯂꯩꯇꯦꯕꯀꯣ
ꯎꯝ
ꯃꯁꯥꯒꯤ ꯊꯕꯛ ꯑꯃ ꯇꯧꯖꯔꯒ ꯄꯩꯁꯥ ꯑꯣꯏꯅ ꯄꯥꯡꯕꯅ ꯄꯥꯡꯕ ꯑꯗꯨꯒ ꯑ ꯄꯥꯡꯒꯜ ꯐꯨꯗꯣꯛꯑꯒ ꯃꯇꯦꯡ ꯄꯥꯡꯕꯤꯕ ꯃꯃꯥ ꯃꯄꯥꯒꯤ ꯃꯇꯦꯡ ꯄꯥꯡꯕꯗꯨꯗꯤ ꯂꯩꯇꯦ꯫
ꯑꯣꯏꯗꯤ ꯀ꯭ꯂꯥꯁ ꯁꯚꯦꯟ ꯑꯦꯠ ꯅꯥꯏꯟ ꯇꯦꯟ ꯑꯃꯨꯛ ꯑꯗꯨ ꯌꯧꯔꯗꯤ ꯑꯁ ꯑꯗꯨꯝ ꯇꯧꯕ ꯌꯥꯔꯦ ꯃꯈꯩ ꯑꯗꯨꯝ ꯇꯧꯋꯦ
ꯐꯩꯅꯦ ꯑꯃꯔꯣꯝꯗꯗꯤꯀꯣ ꯂꯥꯏꯐꯁꯦ ꯍꯥꯏꯗꯤ ꯒꯚꯔꯃꯦꯟ ꯖꯣꯕ ꯑꯅ ꯍꯥꯏꯕ ꯃꯤꯅꯗꯤꯀꯣ ꯑꯗꯨ ꯑꯣꯏꯔꯁꯨ ꯏꯁꯥꯅ ꯂꯧꯗꯣ ꯎꯖꯔꯒ ꯑꯗꯒꯤꯗꯤ ꯂꯧꯗꯨꯗ ꯗꯕꯜ ꯒ꯭ꯔꯣ ꯀ ꯄꯤꯡ ꯇꯧꯕꯅꯤ ꯈꯪꯗꯦ ꯅꯠꯇ꯭ꯔꯒꯅ ꯂꯧꯗꯣ ꯂꯣꯏꯔꯒ ꯍꯤꯟꯁꯥꯡ ꯊꯥꯕ ꯈꯣꯠꯄ ꯐꯥꯝ ꯍꯪꯒꯥꯝ ꯑꯗꯣ ꯐꯩꯗꯣꯝ ꯍꯥꯏꯕꯗꯤ ꯂꯝꯄꯥꯛ ꯑꯍꯨꯝ ꯃꯔꯤ ꯍꯪꯒꯥꯝ ꯊꯥꯔꯒ ꯂꯦꯝꯍꯧꯕ ꯂꯝꯄꯥꯛ ꯑꯃ ꯑꯅꯤꯗꯨꯅ ꯑꯂꯨ ꯊꯥꯕꯅꯤ ꯈꯪꯗꯦ ꯈꯥꯃꯦꯟ ꯊꯥꯕꯅꯤ ꯈꯪꯗꯦ ꯌꯨꯝꯒꯤ ꯆꯥꯅꯕꯀꯣ ꯁꯨꯃꯥꯏꯅꯥ ꯑꯗꯒꯤꯗꯤ ꯃꯤꯉꯣꯟꯗꯁꯨ ꯌꯣꯟꯕ ꯊꯥꯅꯕꯩ ꯃꯑꯣꯡꯗ ꯇꯧꯔꯒ ꯏꯁꯥꯒꯤ ꯍꯤꯡꯖꯅꯕ ꯑꯗꯨꯃꯥꯏꯅ ꯇꯧꯕꯖꯩ
ꯎꯝ
ꯅ ꯍꯦꯟꯅ ꯀꯃꯥꯏ ꯍꯥꯏꯅꯤ ꯏꯖꯠꯁꯨ ꯂꯩ ꯍꯥꯏꯗꯤ ꯒꯣꯔꯃꯦꯟꯒꯤ ꯊꯕꯛ ꯍꯥꯏꯕꯅꯦ ꯑꯣꯐꯤꯁ ꯃꯅꯨꯡꯗꯨꯗ ꯆꯪꯗꯕꯅꯤꯅ ꯑꯩꯈꯣꯏꯅ ꯑꯦ ꯀꯩꯅꯣ ꯀꯔꯥꯅꯣ ꯈꯪꯗꯕ ꯑꯣꯐꯤꯁ ꯃꯅꯨꯡꯗꯨꯗꯗꯤ ꯑꯃꯅ ꯑꯃꯁꯨ ꯎꯁꯤꯠꯅꯗꯦ ꯑꯗꯨꯝ ꯌꯦꯡꯊꯗꯣꯏꯅꯤ ꯈꯠꯅꯗꯣꯏꯅꯤ ꯊꯤꯅ ꯉꯥꯡꯕꯤꯗꯣꯏꯅꯤ ꯅꯨꯡꯉꯥꯏ ꯗꯦꯕ ꯀꯥꯏꯁꯨ
ꯎꯝ
ꯑꯩꯈꯣꯏ ꯃꯃꯥ ꯒꯣꯃꯦꯟ ꯏꯝꯄ꯭ꯂꯣꯌꯤꯅꯦꯕ ꯒ꯭ꯔꯦꯠ ꯐꯣꯔꯅꯦꯕ ꯃꯥꯗꯤ ꯑꯦꯇꯦꯟꯗꯦꯟꯅꯦꯕꯀꯣ ꯑꯗꯣ ꯇꯣꯂꯣꯞꯇꯤ ꯍꯣꯏ ꯁꯦꯂꯔꯤꯕꯕꯨꯗꯤ ꯊꯥꯔꯇꯤ ꯁꯚꯦꯟ ꯊꯥꯔꯇꯤ ꯑꯩꯠꯀꯤꯅꯦ ꯑꯗꯨ ꯀꯩꯗꯧꯗꯣꯏꯅꯣ ꯍꯥꯏꯗꯤ ꯊꯕꯛꯇꯣ ꯅꯪꯅꯕ ꯆꯠꯀꯅꯤ ꯌꯨꯝꯗ ꯍꯜꯂꯛꯀꯅꯤ ꯑꯗꯩ ꯊꯕꯛ ꯃꯐꯝꯗ ꯉꯥꯡꯅꯕꯁꯨ ꯌꯥꯎꯋꯤ ꯆꯩꯅꯕ ꯌꯥꯎꯋꯤ ꯉꯝꯅꯕ ꯇꯧꯅꯤ ꯅꯥꯔꯦ ꯂꯦꯞꯄꯁꯨ ꯌꯥꯗꯦ ꯑꯩꯗꯤ ꯈꯜꯂꯤ ꯅꯦ ꯄꯩꯁꯥꯁꯦ ꯇꯥꯜꯂꯒ ꯁꯚꯦꯟ ꯂꯥꯛ ꯑꯩꯠ ꯂꯥꯛꯀꯨꯝꯕ ꯇꯨꯡꯁꯤꯜꯂꯒꯀꯣ
ꯎꯝ
ꯂꯤꯒꯨꯝꯕꯗ ꯔꯨꯔꯦꯜ ꯑꯦꯔꯤꯌꯥꯗ ꯑꯔꯕꯥꯟꯗꯗꯤ ꯌꯥꯔ ꯈ ꯌꯥꯝ ꯇꯥꯡꯉꯦ ꯔꯨꯔꯦꯜꯗꯗꯤ ꯈꯪꯅꯕꯁꯦ ꯄꯣꯏꯟ ꯇꯔꯥꯗꯒ ꯀꯩꯅꯣ ꯄꯤꯊꯣꯛꯄ ꯂꯩꯕ ꯐꯥꯏꯚ ꯂꯥꯛ ꯈꯛ ꯄꯤꯕꯒ ꯂꯩꯌꯦꯕꯀꯣ ꯑꯗꯨꯒꯨꯝꯕꯗ ꯑꯗꯨꯗꯒ ꯂꯩꯔꯒꯅꯦ ꯑꯩ ꯌꯦꯟ ꯉꯥꯅꯨꯒ ꯂꯣꯏꯔꯒ ꯌꯨꯝ ꯆꯥ ꯃ ꯁꯥ ꯅꯨꯡꯉꯥꯏꯅ ꯂꯩꯖꯔꯒ ꯈꯟꯕ ꯌꯥꯎꯖꯥꯠꯅꯦ
ꯑꯗꯨꯅꯤꯍꯦ
ꯅꯅꯦꯗ ꯑꯩꯒꯤ ꯄ꯭ꯂꯥꯟꯗꯗꯤ ꯑꯗꯨꯃꯥꯏꯅ ꯂꯩꯌꯦꯕꯀꯣ ꯍꯥꯏꯗꯤ ꯒꯣꯔꯃꯦꯟ ꯀꯤ ꯊꯕꯛꯁꯦ ꯑꯩ ꯑꯦꯄ꯭ꯂꯥꯏ ꯇꯧꯅꯤ ꯇ꯭ꯔꯥꯏꯗꯤ ꯇꯧꯒꯅꯤ ꯑꯗꯨꯒ ꯑꯣꯏꯗ꯭ꯔꯗꯤ ꯑꯗꯨꯃꯥꯏꯅ ꯍꯤꯡꯒꯣꯜ ꯃꯆꯥ ꯑꯃ ꯂꯩꯔꯒ ꯇꯣꯝ ꯇ ꯁꯥꯟꯇꯤꯗ ꯂꯩꯅꯕ
ꯑꯗꯨ ꯅꯪ ꯍꯦꯔꯣꯅ ꯑꯃꯨꯛ ꯌꯥꯔꯛꯇ꯭ꯔꯗꯤꯔꯅꯤ
ꯃꯥꯅ ꯅꯨꯄꯥ ꯊꯣꯛꯅ ꯅꯨꯄꯥ ꯑꯃ ꯑꯣꯏꯕꯒꯤꯀꯣ ꯑꯦ ꯑꯩ ꯅꯪꯒꯤ ꯃꯇꯦꯡ ꯄꯥꯡꯕ ꯉꯝꯅꯤ ꯅꯪꯅ ꯅꯪꯅ ꯇꯧꯅꯤꯡꯕꯗꯣ ꯇꯧ ꯑꯗꯨꯒ ꯅꯪꯅ ꯁꯤ ꯇꯧꯖꯩ ꯍꯥꯏꯕꯁꯨ ꯌꯥꯏꯌꯦ ꯁꯤ ꯇꯧꯖꯩ ꯍꯥꯏꯕꯁꯨ ꯌꯥꯏ ꯏꯕꯥꯏꯅꯤ ꯐꯖꯅ ꯍꯣꯠꯅꯃꯤꯟꯅꯁꯤ ꯑꯗꯨꯒ ꯏꯕꯥꯅꯤ ꯂꯨꯍꯣꯡꯉꯁꯦ ꯑꯗꯨꯗꯨꯗꯨ ꯃꯥꯅ ꯐꯖꯅ ꯑꯗꯨꯃꯥꯏꯅ ꯅꯨꯄꯥ ꯊꯣꯛꯅ ꯍꯥꯏꯔꯗꯤ ꯐꯩꯅꯣ ꯑꯗꯨ ꯅꯠꯇꯕꯤꯗ ꯑꯩꯁꯨꯦ ꯐꯦꯃꯤꯂꯤꯒꯤ ꯄ꯭ꯔꯣꯕ꯭ꯂꯦꯝꯒꯤ ꯐꯥꯏꯅꯥꯟꯁꯤꯌꯦꯜ ꯄ꯭ꯔꯣꯕ꯭ꯂꯦꯝꯅ ꯇꯧꯔꯗꯤ ꯃꯥꯏ ꯄ꯭ꯔꯣꯕ꯭ꯂꯦꯝꯗꯣ ꯑꯗꯨꯝ ꯂꯩꯖꯔꯁꯅꯦ ꯑꯩꯁꯨ ꯑꯩꯁꯨ ꯄ꯭ꯔꯣꯕ꯭ꯂꯦꯝ ꯂꯩꯅꯤ ꯀꯩꯗꯧꯕ ꯉꯝꯅꯕ ꯍꯣꯠꯅꯒꯗꯕꯅꯦꯕ ꯍꯥꯏꯕꯗꯤ ꯌꯨꯝ ꯄꯥꯜꯂꯗꯤ ꯅꯨꯄꯥꯒ ꯅꯨꯄꯤꯒꯁꯦ ꯐꯤꯞꯇꯤ ꯐꯤꯐꯇꯤꯅꯦꯕ ꯑꯣꯏꯅꯔꯛꯇꯣꯏꯁꯦꯀꯣ
ꯎꯝ
ꯏꯄꯥꯅ ꯊꯕꯛ ꯁꯨꯕ ꯆꯠꯈ꯭ꯔꯒꯗꯤ ꯑꯩꯅ ꯌꯨꯝ ꯀꯔꯤ ꯀꯔꯥ ꯍꯤꯡꯒꯣꯜ ꯀꯔꯤ ꯀꯔꯥ ꯂꯣꯏꯅꯃꯛ ꯑꯩꯅ ꯄꯨꯒꯗꯕꯅꯦꯕ
ꯎꯝ
ꯑꯗꯨꯅ ꯐꯤꯞꯇꯤ ꯐꯤꯞꯇꯤ ꯑꯣꯏꯔꯛꯀꯗꯕꯗꯨ ꯑꯩꯅ ꯑꯩꯠꯇꯤ ꯑꯣꯏꯔꯒ ꯑꯩꯒꯤ ꯅꯨꯄꯥꯗꯨꯅ ꯇ꯭ꯋꯦꯟꯇꯤ ꯑꯣꯏꯔꯗꯤ ꯀꯥꯟꯅꯗꯦꯕ
ꯑꯗꯨꯗꯤ ꯀꯥꯟꯅꯥꯗꯦ
ꯅꯨꯄꯥ ꯊꯣꯛꯑꯗꯤ ꯑꯗꯨꯒ ꯑꯩꯅ ꯑꯃꯨꯛꯀ ꯑꯦ ꯑꯩꯅ ꯄꯩꯁꯥ ꯇꯥꯟꯕ ꯆꯠꯂꯦ ꯑꯗꯨꯒ ꯑꯩꯒꯤ ꯅꯨꯄꯥꯅ ꯑꯩꯒꯤꯗꯃꯛꯇ ꯈꯛꯇ ꯃꯇꯦꯡ ꯄꯥꯡꯉꯦ ꯍꯥꯏꯔꯗꯤ ꯑꯗꯨꯁꯨ ꯑꯃꯨꯛꯀꯁꯨ ꯌꯥꯏ ꯑꯗꯨ ꯅꯠꯇꯕꯗꯨꯗꯤꯅꯦ ꯌꯨꯝ ꯄꯥꯟꯗꯕꯅ ꯐꯩꯌꯦ
ꯍꯧꯖꯤꯛ ꯃꯇꯝꯗ ꯅꯨꯄꯥ ꯎꯝ ꯑꯗꯨꯁꯨ ꯑꯗꯨꯅꯦ ꯅꯨꯄꯤ ꯑꯩꯈꯣꯏꯒꯤ ꯈ꯭ꯋꯥꯏ ꯑꯋꯥꯕꯁꯦ ꯅꯨꯄꯥꯗ ꯌꯨꯝ ꯄꯥꯟꯗ꯭ꯔꯁꯨ ꯌꯥꯏꯑꯕ
ꯅꯨꯄꯥꯁꯨ ꯌꯥꯗꯦ ꯅꯨꯄꯥꯁꯨ ꯌꯥꯗꯦ ꯌꯨꯝ ꯄꯥꯟꯗ꯭ꯔꯗꯤ
ꯑꯗꯨ ꯍꯧꯖꯤꯛꯀꯥꯟ ꯅꯨꯄꯥ ꯦ ꯑꯗꯨ ꯑꯣꯏꯗꯦ ꯁꯤ ꯌꯨꯝ ꯄꯥꯟꯗ꯭ꯔꯁꯨ ꯌꯥꯏ ꯅꯪꯒꯤ ꯑꯗꯨꯃꯥꯏꯅ ꯇꯧꯗꯣꯏ ꯑꯣꯏꯔꯗꯤ ꯌꯨꯝ ꯄꯥꯟꯗꯕꯅ ꯐ ꯍꯦꯛ ꯑꯩꯈꯣꯏ ꯅꯨꯡꯉꯥꯏꯅ ꯂꯩꯒꯦ ꯏꯃꯥꯟꯅꯕꯁꯤꯡꯒ ꯌꯨ ꯊꯛꯑꯒ ꯈꯣꯠꯂꯒ ꯑꯗꯨꯗꯨꯒꯥꯏꯅ ꯍꯥꯏꯕꯁꯨ ꯑꯗꯨꯝ ꯌꯥꯎꯔꯛꯏ
ꯑꯗꯨꯗꯤ ꯌꯨ ꯊꯥꯒ ꯅꯨꯡꯉꯥꯏꯅ ꯂꯩꯔꯒ ꯑꯗꯨꯗꯤ ꯑꯣꯏꯔꯣꯏꯗꯕ ꯋꯥꯅꯤ
ꯃꯥꯅꯦ ꯑꯗꯨ ꯃꯁꯥꯅ ꯔꯤꯌꯦꯂꯥꯏꯁ ꯑꯣꯏꯗꯕꯗꯨ
ꯂꯧꯕ ꯌꯥꯗꯔꯣꯏ ꯂꯧꯕ ꯌꯥꯔꯣꯏ ꯑꯗꯨꯃ ꯋꯥꯅꯤꯗ ꯑꯗꯨꯑꯣꯏꯗꯤ ꯑꯁ ꯅꯪ ꯉꯁꯥꯏ ꯍꯥꯏꯗꯣ ꯑꯂꯨ ꯊꯥꯕꯗꯣ
ꯎꯝ
ꯑꯁ ꯑꯩꯈꯣꯏꯔꯣꯝꯁꯨ ꯐꯖꯅ ꯊꯥꯔꯝꯃꯦ ꯆꯍꯤ ꯈꯨꯗꯤꯡ ꯊꯥꯏꯌꯦ ꯑꯂꯨ ꯌꯨꯝꯂꯥ ꯑꯃꯅ ꯑꯂꯨ ꯂꯧꯕ ꯃꯇꯝꯗ ꯀꯩꯅꯣ ꯕꯦꯛ